ꯍꯜꯂꯣ ꯅꯪꯅꯦ ꯇꯥꯕ꯭ꯔꯣ
ꯇꯥꯏꯌꯦ
ꯑꯩꯗꯤ ꯍꯧꯖꯤꯛ ꯗ꯭ꯔꯦꯁ ꯂꯣꯏꯁꯜꯂꯛꯑꯦ
ꯑꯩꯁꯨ ꯂꯣꯏꯁꯜꯂꯛꯑꯦ
ꯎꯝ ꯅꯪꯗꯣ ꯌꯦꯠꯂꯣꯏꯔꯕꯣ
ꯑꯩꯗꯤ ꯍꯣꯏ ꯂꯣꯏꯗꯧꯔꯦ ꯁꯝ ꯄꯨꯜꯂꯒ ꯂꯣꯏꯔꯦ ꯅꯪꯁꯨ ꯊꯕꯛ ꯆꯤꯟꯕ꯭ꯔꯣ
ꯊꯕꯛ ꯈꯔ ꯆꯤꯜꯂꯦ ꯍꯣꯏ ꯗ꯭ꯔꯦꯁ ꯗ꯭ꯔꯦꯁ ꯂꯨ ꯁꯜꯂꯛꯑꯦ ꯍꯧꯖꯤꯛ
ꯑꯗꯣ
ꯑ
ꯆꯠꯂꯣ ꯂꯥꯏꯔꯦ ꯄꯥꯏꯔꯣ ꯅꯪ ꯄꯥꯔꯣ
ꯑꯩꯔꯣ
ꯍꯣꯏ
ꯍꯣꯏ ꯑꯩ ꯍꯣꯔꯦꯟ ꯍꯧꯖꯤꯛ ꯏꯗꯣꯏꯅꯤꯅ ꯍꯧꯖꯤꯛ ꯑꯦꯛꯖꯥꯝ ꯏꯗꯣꯏꯅꯤꯅ ꯑꯩ ꯍꯧꯖꯤꯛ ꯂꯥꯏꯔꯤꯛ ꯄꯥꯔꯒꯦ
ꯍꯣꯏ ꯁꯨꯃꯥꯏꯅ ꯇꯧꯔꯣ ꯁꯨꯃꯥꯏꯅ ꯇꯧꯔꯗꯤ ꯅꯪ ꯗꯣ ꯇꫭꯞꯄꫪꯁ ꯃꯥꯜꯂꯦ
ꯑꯅꯦ ꯑꯩꯗꯤ ꯀꯩꯅꯣꯅꯦ ꯗꯤꯁꯇꯤꯡꯁꯟꯅꯦ
ꯑꯗꯨꯅꯦ
ꯗꯤꯁꯇꯤꯡꯁꯟ ꯁ꯭ꯇꯨꯗꯦꯟ ꯅꯦ ꯑꯩꯗꯤ
ꯍꯣꯏ ꯍꯣꯏ ꯗꯤꯁꯇꯤꯡꯁꯟ ꯏꯁꯇꯨꯗꯦꯟꯅꯦ ꯅꯪ ꯑꯗꯨ ꯏꯃꯥꯟꯅꯕꯤ ꯑꯃꯅ ꯍꯥꯏꯌꯦꯀꯣ ꯉꯁꯤ ꯑꯣꯖꯥꯕꯨ ꯔꯤꯀ꯭ꯋꯦꯁ ꯇꯧꯁꯦ ꯇꯦꯔꯥ ꯍꯌꯦ
ꯉꯁꯤ ꯇꯧꯔꯔꯣꯏꯁꯦꯅ
ꯍꯣꯏ
ꯌꯥꯏꯌꯦ
ꯑꯍꯣꯏ ꯑꯗꯨ ꯅꯪ ꯍꯥꯏꯕꯤꯌꯨꯀꯣ
ꯍꯣꯏ ꯑꯩꯒꯤ ꯁꯤꯗ ꯂꯩꯕ ꯃꯌꯥꯝꯁꯤꯗ ꯍꯥꯏꯌꯣ ꯍꯥꯏꯔꯣ
ꯍꯣꯏ ꯑꯣꯖꯥ ꯑꯣꯖꯥꯕꯨ ꯔꯤꯀ꯭ꯋꯦꯁ ꯇꯧꯁꯦ
ꯑꯣꯏ
ꯄꯁꯨ ꯄꯥꯗ꯭ꯔꯦ ꯑꯗꯨꯅꯦ
ꯈꯣꯏꯒꯤꯁꯨ ꯀꯅꯥꯝꯇꯁꯨ ꯄꯥꯗꯦ
ꯑꯣ ꯃꯤ ꯑꯃ ꯄꯥꯏꯌꯦ
ꯍꯣꯏ ꯑꯗꯣ
ꯑꯗꯨ ꯃꯥꯗꯤ ꯔꯦꯗꯤ ꯑꯣꯏꯕ ꯃꯥꯜꯂꯦ ꯀꯦꯟꯁꯦꯜ ꯇꯡꯅꯤꯗꯦꯕ ꯃꯥꯏ
ꯍꯣꯏ ꯍꯣꯏ ꯃꯥꯗꯤ ꯇꯧꯅꯤꯡꯕ ꯃꯥꯜꯂꯦ
ꯎꯝ
ꯅꯪꯁꯨ ꯄꯥꯗꯦꯀꯣ
ꯎꯝ ꯑꯩꯁꯨ ꯄꯥꯗꯦ ꯑꯩ ꯑꯩꯗꯨꯀꯣ ꯇꫭꯃꯤꯛ ꯄꯤꯛ ꯑꯃꯈꯛꯇ ꯄꯥꯔꯦ ꯑꯁꯥꯗꯣ ꯑꯁꯥꯒꯤ ꯇꯣꯄꯤꯛꯗꫭ ꯈꯔ ꯄꯥꯔꯦ
ꯐꯨꯜ ꯐꯣꯝꯗꯤ ꯍꯩꯌꯦ
ꯍꯝ
ꯑꯇꯩꯗꯤ ꯑꯇꯩꯗꯤ ꯍꯩꯇꯦ ꯍꯣꯏ ꯐꯨꯜ ꯐꯣꯝ ꯗꯪ ꯏꯔ ꯃꯒ ꯊꯣꯛꯑꯒꯦ ꯋꯥꯟ ꯃꯥꯔꯛ ꯐꯪꯒꯅꯤ
ꯋꯥꯟ ꯃꯥꯔꯛ ꯖꯦꯔꯣ ꯐꯪꯉꯔꯣꯏꯗꯤ ꯌꯥꯔꯦ ꯋꯥꯟ ꯃꯥꯔꯛ ꯐꯥꯡꯔꯦꯗꯤ ꯍꯣꯏ ꯑꯣꯀꯦ ꯑꯣꯏꯔꯦ
ꯋꯥꯟ ꯐꯪꯕꯁꯨ ꯑꯗꯨꯝ ꯌꯥꯔꯦꯗ
ꯍꫭꯏ ꯌꯥꯔꯦ
ꯀꯩ ꯄꯦꯔꯠꯇ ꯊꯣꯛꯀꯦ
ꯑ ꯈꯟꯗꯦ ꯑꯗꯨꯁꯨ ꯑꯩꯗꯤꯀꯣ ꯃꯥ ꯂꯥꯛ ꯂꯥꯛꯔꯣꯏ ꯑꯁ ꯑꯣꯖꯥ ꯕꯁꯟꯇꯤꯗꯣ ꯂꯔꯣꯏ ꯃꯒꯤ ꯁꯕꯁꯇꯤꯇꯨꯠ ꯑꯃꯥ ꯂꯩꯑꯀꯣ ꯃꯥꯅ ꯂꯀꯅꯤ ꯃꯥꯜ
ꯍꯣꯏ ꯃꯥꯒꯤ ꯁꯞꯁꯇꯤꯇ꯭ꯌꯨꯠꯇꯣ ꯊꯥꯗꯣꯔꯛꯇꯣꯏꯅꯦ
ꯍꯣꯏ
ꯑꯗꯨꯗꯤ ꯇꯜꯂꯦ ꯃꯥꯗꯤ ꯌꯥꯝꯅ ꯆꯦꯛꯁꯤꯟꯕꯅꯤ
ꯍꫭꯏ ꯆꯨꯝꯃꯦ
ꯑꯗꯨꯗꯤ ꯇꯧꯅꯤꯡꯗꯦ ꯃꯥꯗꯤ
ꯍꯣꯏ ꯃꯥꯗꯣ ꯏꯁꯇꯥꯐ ꯔꯨꯝꯗ ꯂꯩꯔꯒ ꯑ ꯀꯔꯤ ꯑꯩꯈꯣꯏꯒꯤ ꯕꯨꯛꯇꯣ ꯄꯨꯔꯛꯑꯣ ꯄꯨꯔꯛꯑꯣ ꯍꯥꯏꯒꯦꯅꯤ ꯑꯩ ꯈꯪꯉꯦ
ꯍꯣꯏ ꯃꯥ ꯀ꯭ꯂꯥꯁ ꯆꯪꯕ ꯇꯟꯕꯒꯤꯅꯤ
ꯃꯥꯗꯤ ꯀ꯭ꯂꯥꯁ ꯇꯣꯡꯅꯤꯡꯗꯦꯀꯣ ꯂꯣꯟꯅꯤꯡꯟꯗꯦ ꯑꯗꯨꯅꯦ
ꯃꯥꯗꯤ ꯌꯥꯝ ꯇꯟꯕꯅꯦ ꯃꯥꯗꯤ ꯂꯥꯏꯔꯤꯛ ꯇꯥꯛꯄ ꯇꯜꯂꯦ ꯍꯥꯏꯕꯅꯤ
ꯍꯣꯏ ꯑꯦꯛꯁꯀ꯭ꯌꯨꯁ ꯇꯧꯕ ꯃꯤꯅꯦ
ꯃꯥꯅꯤ ꯉꯔꯥꯡꯁꯨ ꯇꯧꯋꯦ
ꯍꯣꯏ ꯀ꯭ꯂꯥꯁ ꯁꯨ ꯂꯣꯗꯦ
ꯀ꯭ꯂꯥꯁ ꯇꯤ ꯂꯧꯔꯔꯣꯏ ꯃꯥ ꯀ꯭ꯂꯥꯁ ꯆꯪꯕ ꯇꯟꯕꯅꯦ
ꯎꯝ ꯐꯖꯅ ꯆꯤꯁꯨꯨ ꯇꯣꯗꯦ
ꯀꯔꯤꯒꯤ ꯑꯣꯖꯥꯅꫭ ꯑꯩ ꯈꯪꯗꯦ
ꯇꯣꯄꯤꯛꯁꯨ ꯋꯥꯠꯂꯤ ꯁꯤꯂꯦꯕꯁ ꯂꯣꯏꯇ꯭ꯔꯤ
ꯍꯣꯏ ꯁꯤꯂꯦꯕꯁꯁꯨ ꯂꯣꯏꯗ꯭ꯔꯦ ꯑꯗꯨꯁꯨ ꯃꯥꯗꯤ ꯑꯩꯈꯣꯏꯕꯨ ꯅꯨꯡꯁꯤꯗꯦ ꯃꯥꯗꯨ
ꯍꯣꯏ
ꯗꯦꯝ ꯀꯦꯌꫪ ꯒꯨꯝꯕꯥ ꯃꯥꯂꯦ ꯃꯥꯗꯨ ꯗꯦꯝ ꯀꯦꯔꫪ ꯎꯖꯥ ꯃꯥꯂꯦ
ꯂꯥꯏꯔꯤꯛꯁꯨ ꯇꯥꯛꯇꯦ
ꯍꯣꯏ ꯅꯪꯗꯣ ꯀꯔꯤꯒꯤ ꯃꯨꯚꯤ ꯄꯥꯝꯃꯦ
ꯑꯩꯗꯣ ꯁꯌꯥꯔꯥ ꯄꯥꯝꯃꯦ ꯑꯩꯗꯤ
ꯁꯌꯥꯔꯥ
ꯎꯝ
ꯗꯤ ꯃꯨꯕꯤꯔꯥ
ꯍꯣꯏ ꯃꯥꯅꯦ
ꯅꯝ ꯂꯥꯁ ꯇꯥꯏꯝ ꯑꯩꯉꯣꯟꯗꯥ ꯍꯥꯏꯔꯦꯀꯣ ꯊꯨꯔꯥ ꯗꯨꯝ ꯋꯥꯁ ꯇꯧꯔꯣ ꯍꯥꯏꯌꯦꯀꯣ ꯌꯦꯡꯉꯨ ꯍꯥꯏꯌꯦ ꯑꯗꯨꯗꯤ ꯑꯩꯗꯤ ꯌꯦꯡꯈ꯭ꯔꯦ ꯑꯗꯨ ꯃꯨꯚꯤꯗꯣ ꯌꯥꯝꯅ ꯐꯖꯔꯦ
ꯑꯗꯨꯗꯤ ꯑꯩ ꯑꯩꯗꯤ ꯑꯗꯨ ꯑꯗꯨꯣ ꯌꯦꯡꯗ꯭ꯔꯤꯌꯦꯦ ꯑꯩꯅ ꯑꯣꯏꯔꯝꯃꯣꯍꯦ ꯑꯇꯣꯞꯄ ꯑꯇꯣꯞꯄꯅ ꯍꯥꯏꯕ ꯑꯣꯏꯔꯝꯒꯅꯤ
ꯅꯪꯅ ꯍꯥꯏ ꯍꯥꯏꯕ ꯃꯥꯜꯂꯦ ꯑꯣ ꯑꯣ ꯑꯣ ꯙꯨꯔꯥꯟꯗꯦ ꯍꯣꯏ
ꯗꯣ ꯑꯩꯗꯤ ꯌꯦꯡꯗ꯭ꯔꯤꯌꯦ ꯑꯩꯒꯤ ꯏꯅꯥꯎꯄꯤꯅ ꯍꯥꯏꯕ ꯑꯣꯏꯔꯝꯒꯅꯤ
ꯅꯪ ꯅꯠꯇꯦ ꯅꯪꯒꯤ
ꯅꯠꯇꯦ ꯑꯩꯗꯤ ꯇꯨꯔꯟꯗꯔꯗꯤ ꯑꯩꯗꯤ ꯌꯦꯡꯗꯦ
ꯆꯨꯨꯝꯃꯦ ꯁꯣꯏ ꯁꯣꯏꯔꯦ ꯃꯥꯂꯦ
ꯍꯣꯏ ꯑꯩꯅ ꯉꯥꯛꯄꯤꯔꯦꯀꯣ ꯅꯣꯏ ꯇꯦꯁꯀꯤ ꯅꯣꯠꯕꯨꯛ ꯊꯤꯔꯕ꯭ꯔꯣ
ꯇꯦꯁꯒꯤ ꯅꯣꯠ ꯕꯨꯛꯇꯤ ꯁꯤꯗ ꯂꯩꯌꯦ ꯄꯨꯔꯛ ꯀꯅꯤ ꯍꯧꯖꯤꯛ
ꯑꯩꯗꯤ ꯉꯁꯤ ꯇꯧꯅꯤꯡꯗꯦ
ꯍꯥ
ꯇꯥꯏꯌꯦ
ꯅꯝ ꯅꯦꯜ ꯄꯨꯂꯤꯁꯒꯨꯝꯕ ꯂꯥꯏꯕ꯭ꯔꯣ
ꯑꯥ ꯂꯩꯑꯦ ꯄꯤꯡ ꯑꯃ ꯂꯩꯌꯦ
ꯄꯤꯟꯗꯔꯥ
ꯅꯨ ꯄꯤꯡꯗꯥꯛꯗꯤ ꯅꯠꯇꯦ
ꯎꯝ ꯑꯗꯨ ꯂꯥꯏꯠ ꯑꯣꯏꯔꯕꯣ
ꯍꯣꯏ ꯈꯔ ꯂꯥꯏꯠ ꯑꯣꯏꯕꯗꯣ ꯂꯩꯌꯦ ꯅꯪ ꯈꯪꯒꯦꯔꯣ
ꯎꯝ ꯑꯩ ꯑꯦꯄ꯭ꯂꯥꯏ ꯇꯧꯅꯤꯡꯉꯦ ꯍꯧꯖꯤꯛ ꯅꯠꯇꯦ ꯑꯥꯐꯇꯔ ꯀ꯭ꯂꯥꯁꯅꯦ
ꯍꯣꯏ ꯑꯥꯐꯇꯔ ꯀ꯭ꯂꯥꯁ ꯀ꯭ꯂꯥꯁ ꯂꯣꯏꯔꯀꯥꯟꯗ ꯅꯪ ꯅꯉꯣꯟꯗꯒꯤ ꯂꯧ ꯑꯣꯀꯣ ꯑꯗꯨꯨꯒ ꯇꯧ ꯑꯣ
ꯍꯣꯏ ꯍꯣꯏ ꯂꯣꯒꯦꯀꯣ
ꯃꯤ ꯂꯣꯏꯃꯛ ꯀꯨꯝꯈ꯭ꯔꯕꯣ
ꯉꯠꯇꯦ ꯑꯩꯈꯣꯏ ꯔꯨꯝꯗꯣ ꯃꯤ ꯂꯣꯏꯅꯃꯛ ꯗ ꯂꯩꯑꯦ ꯍꯧꯖꯤꯛꯁꯨ ꯔꯨꯨꯝꯗ ꯂꯩꯑꯦ
ꯑꯣ ꯀꯥꯅꯥꯝꯇ ꯀꯨꯨꯝꯗꯤꯕ꯭ꯔꯣ
ꯀꯅꯥꯁꯨ ꯀꯨꯝꯗ꯭ꯔꯤ ꯅꯥꯈꯣꯏꯔꯨꯝꯗ ꯅꯥꯈꯣꯏꯔꯨꯝꯗꯤ
ꯑꯗꯨꯒꯤꯗꯤ ꯑꯩꯈꯣꯏ ꯐꯣꯔ ꯂꯩꯌꯦ
ꯑꯣ ꯃꯤ ꯃꯤ ꯑꯇꯩꯗꯤ ꯇꯨꯝꯈ꯭ꯔꯦ ꯌꯥꯔꯦ ꯍꯧꯖꯤꯛꯁꯨ ꯄꯨꯡ ꯇꯥꯗ꯭ꯔꯤ
ꯃꯣꯏꯗꯤ ꯃꯣꯏꯗꯤ ꯂꯣꯏꯅꯃꯛ ꯇꯦꯁꯀꯤ ꯔꯦꯗꯤ ꯑꯣꯏꯔꯕ ꯉꯥꯛꯇꯅꯤ
ꯎꯝ
ꯑꯗꯣ ꯍꯥꯏꯁꯦ ꯍꯥꯏꯔꯛꯑꯣ ꯑꯣꯖꯥꯗ
ꯀꯔꯤ
ꯑꯣꯖꯥ ꯑꯣꯖꯥꯗꯅꯦ ꯍꯥꯏꯁꯦ ꯍꯥꯏꯔꯛꯑꯣ
ꯀꯔꯤ ꯍꯥꯏꯒꯦ ꯑꯣꯖꯥ ꯑꯣꯖꯥꯕꯨ
ꯇꯦꯁꯇ ꯄꯣꯁꯄꯣꯟ ꯇꯔꯁꯦꯔ
ꯑꯣ ꯍꯣꯏ ꯍꯥꯏꯕꯤꯒꯦ ꯆꯨꯀꯦꯗ ꯍꯥꯁꯦ ꯂꯣꯏꯃꯛ
ꯍꯣꯏ ꯑꯗꯒꯤ ꯃꯤ ꯃꯌꯥꯝꯗꯨꯁꯨ ꯁꯨ ꯑꯩꯈꯣꯏꯒꯤ ꯃꯤ ꯃꯌꯥꯝꯗꯨꯁꯨ ꯇꯧꯔꯒ ꯍꯥꯏꯔꯁꯦ
ꯎꯝ
ꯑ ꯃꯣꯏꯗꯤ ꯌꯥꯕ꯭ꯔꯣ ꯌꯥꯗꯕ꯭ꯔꯣ
ꯎ ꯃꯔꯤꯁꯨ ꯃꯔꯤꯗꯤ ꯌꯥꯏꯌꯦ ꯃꯥꯂꯦ
ꯑꯩꯈꯣꯏꯒꯤꯗꯤ ꯈꯪꯗꯦꯗ
ꯎꯝ
ꯃꯣꯏꯗꯤ ꯇꯨꯃꯤꯟꯅꯔꯨꯂꯦ ꯌꯥꯗꯗꯅꯤꯗꯕ ꯃꯥ
ꯍꯣꯏ ꯍꯍ ꯍ ꯃꯣꯏꯗꯤ ꯈꯔ ꯈꯔ ꯄꯥꯏꯔꯦꯀꯣ ꯄꯥꯔꯦꯀꯣ
ꯍꯣꯏ ꯃꯤ ꯑꯃꯈꯛ ꯄꯥꯏꯌꯦ ꯇꯥꯕ ꯉꯝꯗꯕ
ꯅꯠꯇꯦ ꯃꯤ ꯑꯃ ꯈꯛꯇ ꯅꯠꯇꯦ ꯃꯤ ꯑꯅꯤ ꯑꯍꯨꯝ ꯄꯥꯔꯦ
ꯑꯩꯈꯣꯏꯒꯤꯗꯤ ꯄꯥꯗꯦ
ꯅꯈꯣꯏꯒꯤ ꯔꯨꯝꯗꯁꯨ ꯃꯤ ꯑꯃꯅ ꯄꯥꯏꯔꯦꯀꯣ
ꯍꯣꯏ ꯑꯩꯈꯣꯏꯒꯤꯗꯤ ꯑꯃꯈꯛ ꯄꯥꯏꯌꯦ
ꯎꯝ ꯑꯩꯈꯣꯏꯒꯤ ꯌꯨꯝꯗ ꯁꯨꯝ ꯃꯤ ꯑꯅꯤꯅ ꯄꯥꯔꯦ ꯑꯗꯨꯅꯦ
ꯃꯣꯏꯗꯤ ꯂꯣꯏꯃꯛ ꯍꯩꯔꯦ ꯍꯥꯏꯕ꯭ꯔꯣ
ꯑꯣ ꯅꯠꯇꯦ ꯑꯩ ꯑꯗꯨꯗꯤ ꯂꯥꯛꯁꯇꯣꯗꯦ ꯑꯗꯨ ꯍꯥꯏꯕ ꯃꯥꯜꯂꯦ ꯀꯔꯤ
ꯇꯥꯛꯁ ꯇꯧꯕ ꯇꯟꯕ꯭ꯔꯣ
ꯍꯣꯏ ꯑꯩ ꯑ ꯇꯥꯛꯁ ꯇꯧꯒꯦ
ꯑꯦꯀ꯭ꯔꯤꯗꯦꯇꯦꯠ ꯁꯣꯁꯤꯌꯦꯜ ꯍꯦꯜꯊ ꯑꯦꯛꯇꯤꯚꯁ
ꯍꯣꯏ ꯄꯥꯔꯣ ꯄꯥꯔꯣ
ꯑꯩꯗꯤ ꯑꯗꯨꯈꯛ ꯈꯪꯉꯦ ꯑꯩꯗꯤ ꯑꯗꯨ ꯈꯛ ꯈꯪꯉꯦ ꯑꯗꯨ ꯋꯥꯔꯦ ꯇꯨꯝꯅꯤꯡꯉꯦ ꯑꯩꯗꯤ ꯀ꯭ꯂꯥꯁ ꯆꯠꯂꯝꯗꯥꯏꯗ ꯑꯩ ꯇꯨꯝꯍꯧꯔꯒꯦ ꯅꯣꯏ ꯑꯩ ꯅꯥꯏ ꯍꯥꯏꯒꯦꯔꯣ
ꯍꯣꯏ ꯑꯦꯄ꯭ꯂꯤꯀꯦꯁꯟ ꯏꯔꯣ ꯍꯍ ꯍꯨꯡ
ꯃꯥ ꯅꯥꯍꯧꯔꯦꯅ ꯍꯥꯏꯌꯣ ꯑꯗꯣ ꯃꯣꯏꯅ ꯑꯩꯉꯣꯟꯗ ꯇ꯭ꯔꯁ ꯇꯧꯔꯣꯏ ꯊꯥꯖꯔꯣꯏ
ꯍꯣꯏ ꯊꯥꯖꯔꯣꯏ ꯍ ꯍ
ꯃꯣꯏꯗꯤ ꯑꯩ ꯀꯝꯃꯨꯅꯤꯇꯤꯒꯤ ꯑꯣꯖꯥꯅ ꯑꯩ ꯌꯥꯝ ꯅꯨꯡꯁꯤꯕꯅꯦ ꯑꯗꯨꯅ ꯑꯩ ꯊꯥꯖꯔꯣꯏ
ꯍꯣꯏ ꯍꯣꯏ ꯅꯠꯇꯦ ꯀꯃꯨꯅꯤꯇꯤ ꯑꯣꯖꯥꯗ ꯅꯪꯉꯣꯟꯗ ꯕꯤꯂꯤꯞ ꯇꯧꯒꯦ ꯑꯗꯨ ꯑꯣꯖꯥ ꯑꯇꯣꯞꯄꯅ ꯃꯤ ꯑꯇꯣꯞꯄꯅꯦꯅ ꯅꯪꯉꯣꯟꯗ ꯊꯥꯖꯔꯣꯏ ꯍꯍ ꯍ ꯍꯥ
ꯃꯥꯅꯦ ꯑꯇꯩꯅꯦ ꯑꯩꯁꯨ ꯊꯥꯖꯔꯣ
ꯒꯦ ꯑꯣꯖꯥꯗꯣ ꯕꯤꯂꯤꯐ ꯇꯧꯒꯦꯅꯤ ꯅꯪꯉꯣꯟꯗ ꯅꯪ ꯑꯩꯈꯣꯏꯒꯤ ꯔꯣꯜ ꯅꯝꯕꯔ ꯐꯣꯔꯇꯤꯟꯗꯣ ꯑ ꯃꯁꯛ ꯅꯨꯡꯉꯥꯏꯇꯦ ꯍꯥꯏꯕꯗꯤ ꯍꯣ ꯍꯣ ꯍꯣꯏ ꯌꯥꯔꯦ ꯌꯥꯔꯦ ꯍꯥꯏꯕꯤꯒꯦ ꯍꯣꯏ ꯍꯥꯏꯒꯦ ꯑꯗꯨ ꯑꯣꯖꯥ ꯑꯇꯣꯞꯄꯗꯤ ꯊꯥꯖꯗꯦ ꯃꯉꯣꯟꯗ ꯊꯥꯖꯗꯦ ꯃꯥꯜꯂꯦ
ꯑꯇꯣꯞꯄꯅꯗꯤ ꯊꯥꯖꯔꯔꯣꯏ
ꯊꯥꯖꯔꯔꯣꯏ
ꯎꯝ ꯅꯪ ꯀꯨꯝꯗꯣꯔꯕꯣ
ꯇꯥꯕ꯭ꯔꯣ
ꯇꯥꯏꯌꯦ
ꯎꯝ
ꯑꯦꯁ ꯅꯣꯏ ꯉꯁꯤꯗꯤ ꯃꯤ ꯐꯣꯔ ꯐꯣꯔ ꯐꯝꯃꯁꯦ ꯑꯗꯨꯗꯤ
ꯍꯣꯏ ꯀꯗꯥ ꯀꯔꯤ
ꯕꯦꯟꯁ ꯑꯃꯗ ꯃꯤ ꯐꯣꯔ ꯐꯣꯔ ꯐꯝꯃꯅꯤ ꯍꯥꯏꯕ
ꯉꯁꯤ ꯅꯠꯇꯦ ꯁꯤ ꯐꯣꯔꯗꯨ ꯌꯥꯝꯅ ꯇꯥꯏꯠ ꯑꯣꯏꯔꯦ
ꯑꯣꯏꯌꯦ ꯑꯣꯏꯌꯦ ꯑꯩꯈꯣꯏ ꯑꯃꯗꯨꯗ ꯑꯗꯨꯝ ꯐꯝꯒꯅꯤ ꯐꯥꯒꯤ ꯇꯧꯕꯅꯤ
ꯍꯣꯏ ꯍꯣꯏ ꯀꯅꯥꯅꯣ ꯃꯤꯁꯇ꯭ꯔꯤ ꯇꯧꯋꯦ ꯍꯧꯖꯤꯛ
ꯀꯅꯥ ꯀꯅꯥꯅ ꯃꯤꯁ ꯇ꯭ꯔꯤ ꯇꯧꯋꯦ ꯍꯧꯖꯤꯛ ꯀꯩ
ꯑꯗꯨ ꯊꯨꯝ ꯊꯨꯝ ꯊꯨꯝ ꯇꯧꯔꯦꯀꯣ
ꯑꯩꯈꯣꯏꯒꯤ ꯊꯣꯛ ꯃꯄꯥꯗ ꯂꯩꯕꯗꯣ
ꯑꯥ
ꯈꯥꯅꯥ ꯅ ꯃꯤꯁꯇꯔꯤ ꯇꯧꯧꯕꯁꯤ ꯀꯥꯏ
ꯀꯗꯅ
ꯃꯦ ꯎꯝ ꯑꯩꯈꯣꯏꯒꯤ ꯔꯨꯝꯒꯤ ꯗꯣꯔ ꯃꯄꯥꯗ ꯁ꯭ꯂꯤꯞ ꯇꯧꯕꯗꯣ
ꯑꯣ ꯔꯝ ꯋꯥꯟꯗ
ꯅꯠꯇꯦ ꯑꯩꯈꯣꯏꯒꯤ ꯑꯩꯈꯣꯏꯒꯤ ꯔꯨꯝꯒꯤꯅꯦ ꯅꯪꯒ ꯁꯤꯐ ꯇꯧꯃꯤꯟꯅꯕꯗꯣ ꯀ꯭ꯂꯥꯁꯔꯨꯝꯗ
ꯑꯣ ꯑꯣ